ꯎꯝ ꯍꯜꯂꯣ
ꯀꯩꯗꯧꯔꯤꯒꯦ
ꯇꯨꯝꯃꯤ ꯌꯦ ꯉꯁꯥꯏꯅ ꯇꯨꯝꯕꯗ ꯍꯧꯒꯠꯇ꯭ꯔꯤ
ꯉꯔꯥꯡ ꯕꯣꯜ ꯌꯦꯡꯂꯨꯕꯔꯣ ꯍꯥꯏꯁꯤꯕꯣ
ꯌꯦꯡꯗꯦ
ꯑꯗꯨꯒ ꯇꯨꯝꯃ ꯂꯩꯔꯝꯃꯣ
ꯑꯩꯗꯣ ꯈꯨꯟ ꯆꯜꯂꯨꯕꯗꯅꯦ
ꯀꯩꯕ
ꯈꯨꯟ ꯆꯪꯂꯨꯕꯗꯅꯦ
ꯎꯝ
ꯀꯣꯟꯆꯥꯛ ꯇꯥꯔꯒ ꯍꯜꯂꯛꯈ꯭ꯔꯕ
ꯍꯣ ꯍꯣ
ꯈ ꯆꯗ ꯈꯟ ꯆꯠꯄꯗ
ꯈꯨꯟꯗ ꯑꯩ ꯍꯣꯁꯄꯤꯇꯥꯜꯗ ꯍꯣꯁꯄꯤꯇꯥꯜꯗ ꯍꯥꯞ ꯍꯥꯞꯇ ꯑꯃ ꯂꯩꯔꯨꯔꯦ
ꯎꯝ
ꯑꯗꯨꯒ ꯍꯜꯂꯛ ꯍꯜꯂꯛꯄꯗ ꯑꯦ ꯍꯣꯁꯄꯤꯇꯥꯜꯗ ꯍꯞꯇꯥ ꯑꯃ ꯍꯦꯟꯅ ꯂꯩꯔꯨꯔꯦ ꯑꯗꯨꯒ ꯑꯃꯨꯛꯀ ꯑꯩ ꯑꯪꯀꯜ ꯁꯤꯕꯒꯤ ꯑꯃꯨꯛ ꯂꯩꯔꯨꯔꯦ
ꯎꯝ
ꯑꯗꯨꯒ ꯑꯪꯀꯜꯁꯤꯕ ꯂꯣꯏꯔꯀꯥꯟꯗ ꯆꯤꯡꯗ ꯆꯠꯅꯤꯡꯃꯟꯕꯒꯤ ꯎ ꯌꯦꯟ ꯊꯤꯕ ꯆꯠꯄꯗ ꯑꯁ ꯉꯔꯥꯡ ꯍꯜꯂꯛꯄꯗꯗꯤ ꯄꯨꯔꯥ ꯁꯤꯗ ꯇꯨꯝꯃꯒ ꯂꯩꯈ꯭ꯔꯦ
ꯎꯝ ꯑꯗꯥ ꯀꯩꯅꯣ ꯆꯣꯠꯄꯗ
ꯎꯝ
ꯎꯏ ꯎꯏꯌꯦꯟꯗꯤ ꯍꯧꯗꯥꯏꯅꯦ
ꯍꯧꯋꯦ
ꯑꯥ
ꯎ ꯌꯦꯟ ꯍꯧꯋꯦꯕ ꯑꯩꯈꯣꯏꯗ
ꯎꯝ ꯑꯁ ꯑꯗꯨꯗꯤ ꯍꯥꯎꯅꯤꯍꯦ
ꯍꯥꯎꯕꯅꯦ
ꯎꯝ ꯑꯁ ꯑꯗꯨꯗꯤ ꯅꯪꯗꯤ ꯌꯨꯝꯗꯗꯤ ꯀꯔꯝ ꯀꯥꯟꯗ ꯍꯟꯗꯣꯏꯕ
ꯑꯩ ꯏꯝꯐꯥꯜꯗ ꯂꯩꯌꯦ
ꯍꯥ
ꯑꯩ ꯏꯝꯐꯥꯜ ꯂꯩꯌꯦꯕ
ꯍꯧꯖꯤꯛ
ꯑꯥ
ꯍꯜꯂꯥꯛꯑꯕꫭ ꯍꯥꯢꯁꯤꯕꯨ
ꯍꯥꯜꯂꯥꯛꯑꯦ
ꯎꯝ ꯑꯗꯨꯗꯤ ꯎꯅꯕ ꯌꯥꯔꯦꯅꯦ ꯑꯥ ꯇꯥꯕ꯭ꯔꯥ ꯂꯥ ꯑꯗꯨꯗꯤ ꯎꯟꯅꯕ ꯌꯥꯔꯤꯅꯦ ꯏꯝꯐꯥꯜ ꯂꯩꯔꯗꯤ
ꯅꯪꯅ ꯀꯗꯥꯏꯋꯥꯢꯗꯥ ꯂꯩꯕꯥ
ꯑꯩꯗꯤ ꯅꯥꯝꯕꯣꯜ ꯈꯪꯕ꯭ꯔꯥ ꯂꯝꯁꯥꯡ ꯑꯗꯣꯝꯗ ꯅꯪꯗꯤ
ꯑꯁ ꯈꯪꯗꯦ ꯃꯒꯤꯁꯦ ꯌꯥꯒꯗ꯭ꯔꯥ ꯌꯥꯔꯣꯢꯗ꯭ꯔꯥ ꯄꯨꯔꯥ ꯗꯣꯟ ꯗꯨ ꯃꯉꯥꯢꯔꯦ ꯌꯥꯒꯦꯔꯥ ꯌꯥꯔꯣꯏꯗ꯭ꯔꯥ ꯈꯪꯗꯦꯕ ꯄꯥꯉꯥꯡꯉꯥꯑ ꯂꯩꯌꯦꯕ
ꯍꯥ
ꯑꯩꯅ ꯁꯦꯟ ꯖꯣꯁꯦꯐ ꯁ꯭ꯀꯨꯜ ꯃꯅꯥꯛꯇ
ꯆꯦꯔꯥꯎꯆꯥꯡ
ꯅꯠꯇꯦꯍꯦ ꯁꯦꯟ ꯖꯣꯁꯦꯞ ꯁ꯭ꯀꯨꯜ ꯃꯃꯥꯡꯗ ꯍꯥꯏꯕ ꯃꯅꯥꯛꯇ
ꯑꯗꯨ ꯁꯦꯟ ꯖꯣꯁꯦꯐ ꯁ꯭ꯀꯨꯜ ꯃꯅꯥꯛꯇ ꯍꯥꯏꯗꯤ ꯎꯔꯤꯄꯣꯛꯇꯔꯣ ꯅꯠꯇ꯭ꯔꯒ ꯆꯩꯔꯥꯎ ꯆꯤꯡ ꯂꯣꯝꯒꯤ
ꯁꯉꯥꯏꯄꯨꯔꯣ
ꯍꯣꯏ ꯉꯥꯏꯈꯣ ꯗꯥꯟꯗꯥ ꯀꯩꯕ
ꯁꯉꯥꯏꯄ꯭ꯔꯧ
ꯁꯉꯥꯏꯄ꯭ꯔꯧ
ꯎꯝ
ꯑꯣ ꯁꯉꯥꯏꯄ꯭ꯔꯧꯗ
ꯎꯝ
ꯑꯣ
ꯑ ꯑꯗꯨꯗꯤ ꯀꯩꯅꯣꯝ ꯇꯧꯈ꯭ꯔꯦ ꯍꯥꯏꯗꯤ ꯅꯣꯏꯒꯤ ꯑꯃ ꯗꯗꯥ ꯑꯃ ꯁꯤ ꯁꯤꯌꯦ ꯍꯥꯏꯕꯗꯣ ꯀꯀꯥꯔꯥ ꯀꯀꯥ ꯑꯪꯀꯜ ꯑꯗꯨꯁꯤ ꯑꯗꯨ ꯁꯤ ꯍꯥꯏꯕꯗꯣ ꯑꯗꯨꯒꯤꯗꯤ ꯍ ꯁꯤ ꯃꯣꯏꯒꯤ ꯁꯣꯔꯥꯠ ꯑꯃ ꯇꯧꯒ꯭ꯔꯦ
ꯑꯈꯣꯏꯗꯤꯅꯦ ꯉꯁꯤ ꯁꯤꯔꯦꯗꯅꯀꯣ ꯍꯣꯁꯄꯤꯇꯥꯜꯗꯒꯤ ꯄꯨꯔꯛꯑꯦꯕ ꯉꯁꯤꯁꯦ
ꯑꯥ ꯑꯥ
ꯎꯝ ꯑꯗꯨꯒ ꯉꯁꯤ ꯐꯨꯝꯗ꯭ꯔꯦꯕ ꯂꯩꯕꯥꯛ ꯃꯅꯨꯡꯗ ꯍꯥꯞꯄꯗꯣ ꯍꯥꯞꯇ꯭ꯔꯦꯕꯀꯣ ꯅꯣꯡꯉꯥꯜꯂꯒ ꯍꯥꯞꯈ꯭ꯔꯦꯕ ꯁꯨꯗꯒ ꯊ꯭ꯔꯤ ꯗꯦꯖ ꯂꯩꯕ ꯃꯇꯨꯡꯗ ꯃꯪꯗ ꯑꯃꯨꯛꯀ ꯃꯥꯁꯦ ꯀꯃꯥꯏꯅ ꯇꯧꯕ꯭ꯔꯥ ꯈꯣꯠꯄ꯭ꯔ ꯌꯦꯡꯕ ꯆꯠꯂꯅꯤꯕ
ꯑꯥ
ꯑꯗꯨꯒ ꯁꯟꯗꯦ ꯅꯨꯃꯤꯠꯁꯦ ꯑꯁꯤꯗ ꯃꯥꯒꯤ ꯄꯣꯠ ꯀꯠꯂꯅꯤꯕ ꯂꯣꯏꯔꯦ ꯑꯗꯨꯗ ꯑꯗꯨꯒ ꯊꯥ ꯐꯥꯕꯒꯤ ꯑꯦ ꯀꯩꯅꯣꯒꯤ ꯆꯍꯤ ꯐꯥꯕꯒꯤ ꯇꯧꯅꯤꯡꯂꯒꯅ ꯇꯧꯕ ꯌꯥꯔꯦ ꯇꯧꯅꯤꯡꯗ꯭ꯔꯒꯅ ꯇꯧꯗꯕ ꯌꯥꯔꯦ
ꯑꯣ ꯑꯗꯨꯗꯤ ꯌꯥꯝ ꯂꯥꯏꯔꯤꯅꯦ ꯑꯗꯨꯗꯤ ꯅꯣꯏꯒꯤ ꯅꯣꯏꯒꯤꯅ ꯍꯦꯟꯅ ꯂꯥꯏꯅꯦ
ꯎꯝ ꯅꯥꯏꯌꯦ
ꯅꯣꯏꯒ ꯑꯩꯈꯣꯏꯒ ꯌꯥꯝ ꯈꯦꯠꯅꯩꯌꯦ ꯈꯦꯠꯅꯩ ꯍꯥꯏꯗꯤꯅꯦ
ꯑꯥ
ꯑꯥ ꯆꯥꯕꯒꯤ ꯆꯤꯟꯖꯥꯛꯇꯁꯨ ꯈꯦꯠꯅꯩꯀꯣ ꯅꯣꯏ ꯃꯩꯇꯩꯒꯤꯅ ꯑꯃꯨꯛꯀ ꯁꯣꯔꯥꯠꯁꯤ ꯑ ꯁꯣꯔꯥꯠ ꯌꯧꯗ꯭ꯔꯤ ꯐꯥꯎꯕ ꯅꯣꯏ ꯇꯇꯦꯁꯣꯔꯥ ꯌꯎꯗ꯭ꯔꯤ ꯐꯥꯎꯕ꯭ꯔꯥ
ꯃꯥꯟꯅꯦ ꯁꯣꯔꯥꯠ ꯂꯣꯏ ꯃꯥꯟꯅꯩꯀꯣ ꯅꯣꯏ ꯆꯥꯕ ꯊꯛ ꯄꯥꯛ ꯂꯩꯗꯅ
ꯑꯗꯨꯗꯤ ꯊꯥꯎ ꯊꯨꯝ ꯆꯥꯕ ꯌꯥꯗꯦ
ꯎꯝ ꯊꯥꯎ ꯊꯨꯝꯁꯨ ꯆꯥꯕ ꯌꯥꯗꯦ ꯊꯥꯎꯗꯤ ꯆꯥꯕ ꯌꯥꯏ ꯅꯪꯁꯨ
ꯊꯨꯝ ꯊꯨꯝꯒ ꯊꯥꯎꯒ ꯆꯥꯕ ꯌꯥꯏ ꯀꯩꯅꯣꯝꯗꯤ ꯊꯥꯎꯇꯣ ꯃꯥꯏꯗꯤ ꯃꯁꯥꯂꯥꯒꯨꯝꯕꯗꯣ ꯆꯥꯕ ꯌꯥꯗꯦ ꯍꯥꯏꯕ
ꯑꯗꯨꯅꯦ ꯑꯗꯨꯒ ꯀꯩꯅꫭꯁꯨ ꯉꯥꯔꯤꯒꯨꯝꯕ ꯉꯥꯒꯨꯝꯕ ꯆꯥꯕ ꯌꯥꯗꯦ ꯍꯥꯏꯕꯅꯤ ꯅꯪꯁꯨ ꯊꯥꯎ ꯆꯥꯝ
ꯑꯗꯨꯅꯦ ꯑꯗꯨꯒꯨꯝꯕ ꯍꯥꯏꯒꯦ ꯇꯧꯕꯅꯤ
ꯑꯗꯨꯗ ꯑꯗꯨ ꯆꯥꯕ ꯌꯥꯗꯦ ꯑꯗꯨꯗ ꯑꯩꯈꯣꯏꯗꯗꯤ ꯁꯤꯕ ꯅꯨꯃꯤꯠꯇꯁꯨ ꯁꯥ ꯆꯥꯕ ꯌꯥꯏꯀꯣ
ꯅꯣꯏꯒꯌꯥ ꯑ
ꯆꯥꯕ ꯌꯥꯏ ꯑꯗꯨꯒ ꯅꯣꯏ ꯅꯣꯏꯒꯤꯗꯤ ꯋꯥꯈꯜ ꯅꯨꯡꯉꯥꯏꯇꯦ ꯍꯥꯏꯅ ꯑꯗꯨꯝ ꯀꯞꯍꯜꯂꯒ ꯑꯗꯨꯝ ꯂꯩꯌꯦꯀꯣ ꯑꯩꯈꯣꯏꯗꯤ ꯏꯃꯨꯡ ꯃꯅꯨꯡꯁꯤꯡꯗꯣ ꯋꯥꯈꯜ ꯅꯨꯡꯉꯥꯏ ꯇꯅꯉꯥꯏ ꯋꯥꯈꯜ ꯅꯨꯡꯉꯥꯏꯍꯟꯁꯤ ꯍꯥꯏꯅ ꯑꯩꯈꯣꯏꯗꯤ ꯅꯨꯃꯤꯗꯥꯡꯁꯦ
ꯑꯥ
ꯀꯩꯒꯨꯝꯕ ꯉꯁꯤ ꯅꯨꯃꯤꯠꯁꯦ ꯃꯟꯗꯦꯗ ꯁꯤꯔꯦꯅ ꯈꯜꯂꯁꯦꯕꯀꯣ ꯃꯟꯗꯦ ꯅꯨꯃꯤꯠꯗꯥꯗꯒꯤꯗꯒꯤ ꯑꯗꯨꯝ ꯏꯁꯩ ꯁꯛꯂꯒ ꯂꯩꯈ꯭ꯔꯅꯤ ꯑꯁꯤꯕ ꯃꯤꯒꯤ ꯌꯨꯝꯗ
ꯑ ꯄꯨꯂꯞ ꯁꯛ ꯑꯥ ꯄꯨꯂꯞ ꯁꯛꯇꯣꯏꯕ
ꯎ ꯑꯗꯨꯒ ꯑꯃꯨꯛꯀ ꯀꯩꯅꯣꯝꯒꯤꯗ ꯎ ꯅꯦꯁꯛ ꯃꯟꯗꯦꯗꯁꯨ ꯀꯩꯅꯣꯗꯁꯨ ꯃꯊꯪ ꯅꯨꯃꯤꯠꯇꯁꯨ ꯑꯗꯨꯝ ꯅꯨꯃꯤꯗꯥꯡꯗ ꯂꯥꯛꯑꯒ ꯃꯤ ꯃꯌꯥꯝ ꯄꯥꯈꯪ ꯂꯩꯁꯥꯕꯤ ꯂꯥꯛꯑꯒ ꯏꯁꯩ ꯁꯥꯅꯤ ꯖꯒꯣꯏ ꯁꯥꯔꯅꯤ ꯏꯁꯩ ꯁꯛꯂꯒꯀꯣ
ꯑꯣ ꯑꯣ ꯐꯦꯃꯤꯂꯤꯁꯤꯡꯗ ꯋꯥꯈꯜ ꯅꯨꯡꯉꯥꯏꯍꯟꯕꯒꯤ
ꯎꯝ ꯑꯗꯨꯒ ꯅꯍꯥꯟ ꯏꯄꯨ ꯁꯤꯕ ꯅꯨꯃꯤꯠꯇꯅ ꯏꯁꯩ ꯁꯛꯇꯤ ꯑꯩꯈꯣꯏ ꯋꯥꯔꯜ ꯀꯞꯇꯧ ꯇꯤꯚꯤ
ꯑ ꯐꯨꯠꯕꯣꯜ ꯑꯣꯏꯅ ꯌꯦꯡꯉ
ꯑ
ꯑꯩ ꯑꯗꯨꯗꯤ ꯏꯃꯨꯡꯗꯨꯗꯤ ꯅꯨꯡꯉꯥꯏꯕ꯭ꯔꯥ ꯐꯨꯕ ꯌꯦꯡꯉꯦ ꯃꯣꯏꯁꯨ ꯌꯦꯡꯕ꯭ꯔꯣ
ꯌꯦꯡꯉꯦꯍꯦ ꯁꯤꯈ꯭ꯔꯕꯅꯤ ꯑꯩꯈꯣꯏꯗꯤꯀꯣ ꯁꯨꯃꯥꯏꯅ ꯍꯥꯏꯌꯦ ꯑꯩꯈꯣꯏꯒꯤ ꯄꯁꯇꯔꯅꯀꯣ ꯑꯩꯈꯣꯏ ꯆꯔꯆꯀꯤ ꯍꯤꯠꯇꯨꯅ ꯁꯨꯃꯥꯏ ꯅꯣꯏꯅ ꯁꯤꯕ ꯅꯨꯃꯤꯠꯇ ꯀꯞꯀꯅꯨ ꯁꯤꯕ ꯅꯨꯃꯤꯠꯇꯁ ꯑꯩꯈꯣꯏ ꯍꯣꯏ ꯎꯅꯔꯔꯣꯏꯅꯗꯤꯞ ꯀꯥꯞꯇꯕꯗꯤ ꯌꯥꯅꯤꯀꯣ ꯀꯥꯞꯄꯤꯀꯣ ꯀ ꯀꯅꯨ ꯑꯗꯨꯒ ꯄꯣꯛꯄ ꯅꯨꯃꯤꯠꯇ ꯀꯞꯄꯨ ꯍꯥꯏꯌꯦꯕ
ꯑꯣ
ꯁꯤꯈ꯭ꯔꯅꯤ ꯃꯥꯁꯦ ꯑꯋꯥ ꯅꯨꯡꯉꯥꯏ ꯈꯪꯉꯔꯣꯏ ꯍꯣꯏ ꯃꯤꯅꯕꯨꯗꯤ ꯑꯥ ꯃꯤꯅꯕꯨꯗꯤ ꯑꯗꯨꯗ ꯃꯄꯣꯛ ꯂꯩꯌꯦ ꯈꯣꯠꯂꯦ ꯍꯥꯏꯌꯦꯀꯣ ꯑꯗꯨ ꯎꯕ ꯐꯪꯗꯕꯅꯤꯅ ꯖꯁ ꯂꯣꯏꯈ꯭ꯔꯦ ꯃꯥꯗꯤ ꯑꯋꯥꯕ ꯀꯔꯤ ꯀꯔꯥꯡ ꯊꯦꯡꯅꯔꯔꯣꯏ ꯄꯩꯁꯥ ꯇꯣꯟꯕ ꯂꯩꯗꯨꯅ
ꯃꯥꯅꯦ
ꯔꯔꯣꯏ ꯅꯨꯡꯉꯥꯏꯅ ꯆꯠꯈ꯭ꯔꯕꯅꯦ ꯀꯞꯂꯒ ꯎꯝ ꯀꯩꯗꯧꯅꯤ ꯅꯠꯇ꯭ꯔꯥ ꯄꯣꯛꯄꯗꯗꯤ ꯄꯣꯛꯄꯗꯗꯤ ꯃꯥꯁꯦ ꯑꯋꯥꯕ ꯂꯣꯏꯅ ꯈꯪꯂꯛꯀꯗꯣꯏꯅꯦꯕ ꯑꯗꯨꯅ ꯄꯣꯛꯄ ꯅꯨꯃꯤꯠꯇ ꯀꯞꯄꯨ ꯍꯥꯏꯌꯦꯕ
ꯑꯣꯦ ꯍꯕꯨ ꯇꯥꯛꯄꯤꯤꯔꯦ ꯅꯉ ꯂ ꯂꯩꯁ
ꯅꯠꯇꯦ ꯑꯁꯦꯡꯕꯅꯤ ꯑꯩꯅ ꯍꯥꯏꯔꯤꯁꯦ
ꯑꯩꯈꯣꯏ ꯁ ꯑꯩꯈꯣꯏ ꯁꯣꯝꯒꯤꯗꯤ ꯍꯥꯏꯗꯤ ꯀꯩꯅꯣꯒꯨꯝꯕ ꯑꯗꯨꯝ ꯇꯧꯅꯩꯑꯕ ꯍꯥꯏꯗꯤ ꯍꯥꯏꯗꯤ ꯑꯗꯨꯝ ꯍꯥꯏꯗꯤ ꯊꯥ ꯐꯥꯗ꯭ꯔꯤꯕꯣ ꯊꯥ ꯐꯥꯗ꯭ꯔꯤꯕꯣ ꯑꯗꯨꯝ ꯀꯞꯄ ꯂꯩꯕꯗꯣ
ꯑꯗꯨꯅꯦ ꯑꯗꯨꯒ ꯅꯣꯏꯗꯤ ꯑ ꯀꯞꯄꯒꯤ ꯇꯥꯏꯃꯤꯡꯁꯨ ꯂꯩꯑꯀꯣ ꯅꯣꯏ ꯀꯞꯄꯒꯤ ꯇꯥꯏꯃꯤꯡꯁꯨ ꯂꯩꯑꯀꯣ ꯀꯩꯅꯣ ꯑꯁꯇꯤꯔ ꯀꯩꯅꯣ ꯇꯧꯔꯀꯥꯟꯗ ꯑ ꯏꯃꯨꯡ ꯃꯅꯨꯡ ꯀꯞ ꯑꯗꯨ ꯌꯧꯗ꯭ꯔꯤ ꯐꯥꯎꯕ ꯀꯞꯄ ꯌꯥꯗꯕꯒꯤ ꯑꯃ ꯂꯩꯌꯦ ꯌꯥꯝ ꯐꯪꯒꯤꯒꯤ ꯗꯀꯣ ꯑꯩ ꯌꯥꯝ ꯅ ꯎꯅꯤꯡꯕ ꯑꯦ
ꯁꯨꯀ ꯀ ꯀꯞꯄ ꯌꯥꯗꯕ
ꯅꯠꯇꯦ ꯅꯣꯏꯒꯤ ꯑꯃ ꯂꯩꯕꯗꯨꯗꯤ
ꯎꯝ ꯑꯩꯈꯣꯏꯗꯤ ꯑꯩꯈꯣꯏꯗꯤ ꯍꯥꯏꯗꯤ ꯁꯨꯃꯥꯏꯅ ꯇꯧꯅꯩꯑꯕ ꯍꯥꯏꯗꯤ ꯇꯨꯋꯦꯜ ꯗꯦꯖ ꯊꯥꯔꯇꯤꯟ ꯗꯦꯖꯁꯦ ꯑꯗꯨꯝ ꯍꯥꯏꯗꯤ ꯅꯨꯡꯉꯥꯏꯇꯕꯒꯤ ꯑ ꯆꯖꯀꯤꯦꯕ ꯅꯨꯡꯉꯥꯏꯇꯕꯒꯤ ꯀꯞꯄ ꯂꯩꯕ ꯈꯣꯠꯄ ꯑꯗꯨꯃꯥꯏꯅ ꯇꯧꯕ ꯍꯥꯏꯗꯤ
ꯑꯗꯨꯒ ꯑꯗꯨꯒꯁꯨ ꯅꯣꯏꯗꯤ ꯁꯤꯕ ꯀꯥꯟꯗꯁꯨ ꯄꯨꯔꯥ ꯂꯥꯛꯀꯗꯕꯅꯤ ꯊꯕꯁꯨ ꯌꯥꯎꯋꯦꯀꯣ ꯏꯃꯨꯡꯗꯨꯗ ꯄꯥꯛꯅ ꯑꯩꯈꯣꯏꯗꯤ ꯂꯥꯏꯔꯕ ꯏꯃꯨꯡ ꯑꯣꯏꯒꯦꯔꯥ ꯏꯅꯥꯛ ꯈꯨꯟꯕꯒꯤ ꯏꯃꯨꯡ ꯑꯣꯏꯒꯦꯔꯥ ꯑꯩꯈꯣꯏꯗꯤ ꯁꯟꯗꯦ ꯃꯔꯝ ꯃꯟꯗꯦꯗ ꯁꯤꯔꯗꯤ ꯁꯟꯗꯦ ꯌꯧꯗ꯭ꯔꯤ ꯐꯕ ꯑꯩꯈꯣꯏ ꯃꯣꯏ ꯌꯨꯝꯗ ꯏꯁꯩ ꯁꯛꯄ ꯂꯄꯥ ꯀꯔꯤ ꯇꯧꯕ ꯇꯧꯔ ꯂꯩꯅꯤꯕ
ꯑꯥ
ꯑꯗꯣ ꯅꯣꯏꯒꯤꯅ ꯑꯃꯨꯛ ꯑꯗꯨ ꯑꯃ ꯂꯩꯇꯦꯗꯅ
ꯑꯩꯈꯣꯏꯒꯤꯗꯤ ꯌꯥꯗꯦ ꯑꯣ ꯑꯩꯈꯣꯏꯗꯤ ꯏꯁꯩꯒ ꯁꯛꯎꯔꯗꯤ ꯎꯃꯉ ꯅꯣꯏ ꯄ ꯄꯒ ꯌꯦꯉ ꯑꯗ ꯏꯃꯨꯡ ꯃꯅꯨꯡꯗ ꯀꯩꯅꯣꯝ ꯄꯥꯏꯔꯛꯇꯅ ꯂꯤꯆꯩꯒ ꯅꯨꯡ ꯃꯌꯥꯝꯒ ꯄꯥꯏꯔꯛꯇꯅ
ꯑꯩꯈꯣꯏꯗꯤ ꯅꯠꯇꯦ ꯃꯣꯏ ꯐꯦꯃꯤꯂꯤ ꯈꯛꯇ ꯑꯩꯈꯣꯏ ꯐꯦꯃꯤꯂꯤ ꯈꯛꯇ ꯅꯠꯇꯦ ꯂꯣꯏꯅꯃꯛ ꯑꯗꯨꯃꯥꯏꯅ ꯇꯧꯋꯤ ꯑꯩꯈꯣꯏ ꯅꯪꯅꯅꯦ ꯂꯥꯏꯗꯅ ꯁꯤꯐꯝꯗꯨꯗ ꯑꯜꯂꯥꯑꯒ ꯑꯩ ꯏꯁꯩ ꯑꯃ ꯁꯛꯀꯦ ꯍꯥꯏꯌꯦꯕ
ꯎꯝ
ꯀꯔꯟ ꯇꯥꯗꯕꯤꯗ ꯌꯥꯝ ꯏꯁꯩ ꯁꯛꯀꯒꯦ ꯑꯗꯨꯝ ꯁꯛꯍꯟꯒꯅꯤ ꯅꯪ ꯅꯨꯡꯉꯥꯏꯕ ꯏꯁꯩ ꯁꯛꯀꯦꯔꯥ ꯅꯨꯡꯉꯥꯏꯕ ꯏꯁꯩ ꯁꯛꯀꯦꯔꯥ ꯅꯨꯡꯉꯥꯏꯇꯕ ꯏꯁꯩ ꯁꯛꯀꯦꯔꯥ ꯆꯣꯡꯕꯒꯤ ꯐꯟꯒꯤ ꯐꯟꯕꯒꯤ ꯏꯁꯩ ꯁꯛꯀ ꯑꯦꯅꯤ ꯏꯁꯩ ꯁꯛꯄꯗ ꯌꯥꯏ
ꯏꯁꯇꯣꯟꯕꯨ ꯆꯣꯡꯕ ꯐꯟꯕꯒꯤ
ꯅꯠꯇꯦ ꯂꯩꯗꯅ ꯌꯥꯝ ꯅꯨꯡꯉꯥꯏꯕ ꯂꯥꯡꯕꯒꯤ ꯏꯁꯩ ꯑꯣꯏꯒ ꯀꯩ ꯇꯧꯒꯦꯔꯥ ꯑꯗꯨꯝ ꯁꯛꯄꯗꯣ ꯑꯗꯨꯝ ꯀꯔꯤꯝ ꯀꯥꯏꯅꯦꯕ
ꯑꯁ ꯑꯗꯨꯗꯤ ꯑꯩꯈꯣꯏ ꯁꯣꯝꯗꯒ ꯁꯛꯎꯔꯗꯤ ꯀꯥꯏꯏꯗꯒꯤ ꯃꯤ ꯏꯃꯨꯡ ꯏꯃꯨꯡꯗꯨꯃ ꯂꯣꯏꯔꯅꯤ ꯑꯗꯨ ꯁ ꯌꯥꯕꯅꯦ ꯁꯤ ꯆꯕꯅꯦ ꯏꯃ ꯂꯩꯒ ꯂꯩ ꯀꯦ ꯍꯥꯏꯔꯦ ꯌꯥꯔ ꯑꯗꯨꯅ ꯀꯗꯥꯥꯏ ꯍꯜ ꯂꯩꯛꯏꯔꯣ ꯀꯝ ꯀ ꯍꯂꯛꯏꯅꯣ
ꯑ ꯁꯅꯤ ꯏ ꯅꯅꯨꯡꯥꯏꯇ꯭ꯔꯣ ꯑꯅꯨꯡ ꯍꯥꯏꯕ꯭ꯔꯣ
ꯑꯁ ꯉꯔꯥꯡꯗꯒꯤ ꯇꯨꯝꯈꯤꯕꯁꯤꯅ ꯉꯁꯤꯐꯥꯎ ꯍꯧꯖꯤꯛꯐꯥꯎ ꯀꯠꯇ꯭ꯔꯤ ꯑꯩ ꯆ ꯆꯥꯛ ꯀ ꯑꯝꯇ ꯊꯣꯡꯗ꯭ꯔꯤ
ꯅꯪ ꯊꯣꯡꯗꯣꯏꯔꯥ
ꯎꯝ
ꯅꯪꯇꯪ ꯂꯩꯔꯣꯁꯦ
ꯑ
ꯑ
ꯇꯟꯈ꯭ꯔꯗꯦ ꯌꯥꯝ ꯇꯟꯈ꯭ꯔꯗꯦ ꯐꯤꯁꯨ ꯅꯨꯡꯉꯥꯏꯁꯨ ꯂꯩ
ꯑꯗꯨꯝꯅ ꯅꯪ ꯅꯇꯣꯝꯗ
ꯍꯥꯥ
ꯅꯪ ꯅꯥꯇꯣꯝꯗ ꯑꯗꯨꯝ ꯂꯩꯕ꯭ꯔꯣ
ꯎ ꯂꯥꯛꯇꯔꯕꯒꯤꯅꯦ
ꯑꯣ ꯃꯤ ꯑꯇꯣꯞꯄꯒ ꯂꯩꯃꯤꯟꯅꯩꯔꯥꯕ
ꯎꯝ
ꯑꯣ ꯇꯨꯡꯗꯤ ꯅꯨꯡꯉꯥꯏꯔꯦ ꯁꯉꯥꯏꯄ꯭ꯔꯣ ꯁꯉꯥꯏꯄ꯭ꯔꯧ ꯔꯣꯝꯗ ꯑꯗꯤ ꯂꯝꯕꯤꯁꯨ ꯐꯕꯅꯤ
ꯐꯔꯝꯃꯅꯤ
ꯎꯝ ꯐꯩꯅꯦ
ꯀꯗꯥꯏꯗꯥꯒꯤꯅꯣ ꯍꯣꯔꯦꯟ ꯐꯣꯇꯣ ꯊꯥ ꯀꯥꯞꯂꯒ ꯊꯥꯔꯛꯀꯦ ꯂꯝꯕꯤꯗ ꯃꯥꯏꯗꯨꯅ ꯄꯣꯈꯔꯤ ꯉꯥ ꯌꫭꯛꯄꯌꯥꯒꯅꯤ ꯇꯥꯕ꯭ꯔꯥ ꯍꯜꯂꯣ ꯅ ꯇꯥꯗꯕꯔꫭ ꯅꯪ ꯉꯁꯥꯏꯗꯒꯤ